ꯇꯥꯕ꯭ꯔꯣ
ꯑ ꯃꯊꯟꯇ ꯇꯠꯈꯔ꯭ꯤꯅꯤ ꯀꯃꯥꯏ ꯇꯧꯔꯤꯅꯣ
ꯈꯪꯍꯧꯗ꯭ꯔꯦ
ꯇꯨꯝꯃꯗꯤ ꯄꯨꯡ ꯀꯌꯥꯗꯒ ꯇꯨꯝꯒꯦ ꯅꯪꯗꯤ
ꯄꯨꯡꯖꯦ ꯌꯥꯔꯤꯒꯩꯗꯤ ꯕꯥꯔꯣꯒꯤ ꯃꯃꯥꯡꯗ
ꯐꯩꯅꯦ ꯑꯩꯗꯤ ꯑꯩꯗꯤ ꯕꯥꯔꯣ ꯍꯦꯛ ꯇꯥꯥꯗꯔ꯭ꯤꯐꯧ ꯇꯨꯝꯅꯤꯡꯗꯕꯒꯤ ꯇꯧ ꯂꯩ ꯑꯩ ꯊꯦꯡ ꯊꯦꯡ ꯌꯥꯝ ꯇꯨꯡꯒꯜꯂꯦꯕ ꯑꯩꯖꯦ ꯑꯗꯨꯗꯨꯅ
ꯎꯝ ꯇꯨꯝꯁꯤꯠ ꯐꯥꯗ꯭ꯔꯖꯨ ꯑꯗꯨꯝ ꯉꯝꯕ꯭ꯔꯣ
ꯑꯁ ꯇꯨꯝꯁꯤꯠꯀꯤ ꯋꯥꯗꯨ ꯁꯨꯝ ꯐꯥꯗ꯭ꯔꯖꯨ ꯀꯩꯁꯨꯨꯝ ꯈꯟꯗ꯭ꯔꯦꯗ ꯑꯗꯨꯝ ꯍꯩꯅꯒ꯭ꯔꯦꯗ ꯑꯩꯗꯤ ꯄꯨꯡꯖꯦ ꯁꯨꯝ ꯐꯤꯒ ꯁꯥꯔꯤꯅꯦ ꯋꯥꯔꯤꯒ ꯇꯥꯔꯁ ꯁꯥ ꯂꯩꯀꯥꯟꯗ ꯋꯥꯔꯤ ꯅꯨꯡꯉꯥꯏꯌꯦ ꯄꯨꯡꯗꯤ ꯍꯦꯛꯇ ꯕꯥꯔꯣꯒ ꯍꯦꯛꯇ ꯇꯥꯒꯦ ꯇꯧ ꯂꯩꯔꯝ ꯃꯦ
ꯎꯝꯝ
ꯑꯗꯨ ꯇꯨꯝꯕꯖꯦ ꯊꯦꯡꯉꯦ ꯎꯝ ꯇꯨꯝꯁꯤꯠ ꯐꯥꯗꯕꯩꯗꯤ ꯀꯩꯁꯨꯝ ꯈꯟꯗ꯭ꯔꯦ ꯑꯗꯨꯝ ꯇꯧꯔꯅꯤ
ꯏ ꯇꯨꯁꯤꯠ ꯐꯥꯗ꯭ꯔꯗꯤ ꯉꯝꯗꯦ
ꯍꯣꯏ ꯑꯗꯨꯕꯨꯗꯤ ꯁꯨꯝ ꯀꯩꯅꯣ ꯇꯧꯗꯕꯅꯦ ꯑꯩꯗꯤ ꯑꯗꯨꯝ ꯍꯩꯅꯒ꯭ꯔꯕ ꯍꯥꯏꯇꯥꯔꯦ ꯑꯩ ꯊꯦꯡꯉ ꯇꯨꯝꯃꯒ ꯍꯒꯠꯄꯗꯨꯗꯨꯅꯤ ꯌꯨꯝꯗꯒ ꯂꯩꯀꯥꯟꯗꯗꯤ ꯑꯗꯨꯝ ꯀꯩꯅꯣ ꯇꯧꯔꯦꯑꯦꯗ ꯊꯦꯡꯅ ꯇꯨꯝꯃꯖꯨꯗꯤ ꯑꯗꯨꯝ ꯊꯦꯡꯉ ꯍꯧꯒꯠꯄꯗꯤ ꯌꯥ ꯄꯨꯡ ꯇꯔꯨꯨꯝ ꯃꯈꯥꯢ ꯇꯔꯦꯠ ꯑꯗꯥꯏꯗꯒ ꯍꯧꯒꯠꯄꯥ ꯌ ꯑꯗꯨꯝ ꯍꯧꯒꯠꯂꯦꯕ
ꯎꯝ
ꯑꯁꯤꯗꯗꯤ ꯃꯥꯥꯟꯅꯗꯤ ꯑꯗꯨꯝ ꯍꯧꯒꯠꯂꯦ ꯑꯗꯨꯗ ꯍꯩꯅꯒ꯭ꯔꯦ ꯑꯗꯨꯢ ꯇꯧꯗꯨꯢꯗꯣ
ꯎꯝ
ꯁꯤꯗꯅꯦ ꯄꯨꯡ ꯃꯉꯥ ꯃꯉꯥ ꯃꯉꯥ ꯃꯈꯥꯏ ꯄꯨꯛꯀꯤ ꯃꯅꯨꯡꯗ ꯑꯗꯨꯝ ꯍꯧꯒꯠꯂꯦ ꯃꯉꯥ ꯃꯔꯤ ꯃꯈꯥꯏꯗꯒ ꯃꯤꯠꯀꯞ ꯊꯣꯛꯆꯜꯂꯛꯄꯁꯨ ꯌꯥꯎꯏꯅ
ꯎ ꯑꯗꯨ ꯇꯨꯝꯁꯤꯠ ꯐꯥꯗꯕ ꯍꯛꯆꯥꯡꯗꯤ ꯌꯥꯝ ꯁꯣꯛꯄꯅꯤꯀꯣ
ꯁꯣꯛ ꯄꯕꯨ ꯀꯩꯅꯣꯅꯦ ꯑꯩꯗꯤ ꯁꯣꯛ ꯄꯕꯨ ꯌꯥꯗ꯭ꯔꯦꯏ ꯍꯥꯏꯗꯤ ꯅꯣꯏꯁ ꯀꯩ ꯍꯥꯏꯅꯤ ꯑꯗꯨꯝ ꯆꯥꯡ ꯑꯃꯗ ꯑꯗꯨꯝ ꯂꯩꯌꯦꯕ ꯅꯣꯏꯈꯠꯄꯅ ꯌꯥꯝ ꯀꯟꯅ ꯍꯛꯆꯥꯡꯗ ꯑꯗꯨꯝ ꯅꯣꯏꯈꯠꯄ ꯈꯣꯀꯞꯄꯒ ꯄꯥꯛ ꯇꯧꯗꯦꯕ ꯑꯩꯗꯤ
ꯑꯁ ꯑꯗꯨ ꯅꯨꯄꯤꯒꯤꯗꯤ ꯁꯨꯝ ꯇꯨꯝꯕ ꯆꯥꯕ ꯆꯥꯗ꯭ꯔꯒꯗꯤ ꯁꯨꯝ ꯕꯤꯄꯤ ꯂꯣ ꯑꯣꯏꯕꯒꯨꯝꯕꯀꯣ ꯑ ꯗꯨ ꯈꯤꯇꯪ ꯆꯍꯤ ꯌꯥꯝꯖꯜꯂꯛꯄꯗ
ꯇꯝꯁꯤꯠ ꯐꯥꯗ꯭ꯔꯗꯤ ꯐꯞ ꯄꯣꯟꯇꯦ ꯑꯗꯨꯕꯨ ꯇꯨꯝꯕꯗ ꯄꯨꯡ ꯌꯥꯝꯗ꯭ꯔꯕꯗ ꯄꯨꯡ ꯅꯤꯄꯥꯟꯃꯨꯛꯇꯤ ꯑꯗꯨꯝ ꯇꯨꯝꯃꯨ ꯍꯥꯏꯕꯅꯤ
ꯅꯣꯡ ꯐꯥꯗꯣꯛ ꯍꯥꯏꯗꯤ ꯅꯣꯡ ꯐꯥꯗꯣꯛ ꯐꯥꯎ ꯋꯥꯏꯅꯦꯕ ꯗꯣ ꯁꯨꯝ ꯍꯥꯏꯗꯤ ꯏꯁꯥꯗꯣ ꯀꯩꯝ ꯇꯧꯗꯦꯅ ꯑꯗꯨꯝ ꯀꯩꯝ ꯇꯧꯗ꯭ꯔꯁꯨ ꯇꯨꯝꯗ꯭ꯔꯗꯤ
ꯈꯪꯗꯦꯕꯣ ꯑꯗꯨꯝ ꯍꯩꯅꯒ꯭ꯔꯦꯉꯣ ꯉꯟꯇꯥꯔꯒ ꯇꯨꯝꯒꯦ ꯀꯥꯏꯅ ꯈꯟꯕ ꯁꯨꯡꯌꯥ ꯌꯥ ꯑꯩ ꯉꯝꯗꯦꯕ ꯑꯗꯨꯝ ꯇꯨꯝꯅꯤꯡꯗꯕꯤꯗ ꯑꯗꯨꯝ ꯌꯨꯡ ꯂꯩꯕꯅꯤ
ꯎꯝ
ꯅꯪꯗꯤ ꯀꯤꯌꯥꯝ ꯀꯤꯌꯥꯝ ꯋꯥꯠꯂꯤꯒꯦ
ꯑꯩ ꯈꯔ ꯋꯥꯠꯂꯤ
ꯈꯔ ꯋꯥꯠꯂꯤꯌꯦꯕ
ꯑꯩꯅ ꯄꯥꯛꯅ ꯑꯌꯨꯛ ꯑꯌꯨꯛꯇ ꯑꯩꯅ ꯇꯨꯏꯁꯟ ꯍꯜꯂꯛꯂꯒ ꯇꯧꯔꯝꯕꯀꯣ ꯑꯗꯣ ꯑꯌꯨꯛꯇ ꯅꯪꯒ ꯑꯃꯨꯛ ꯅꯪ ꯆꯥꯛ ꯏꯟꯁꯥꯡ ꯀꯩ ꯊꯣꯡꯕꯩ ꯃꯇꯝ ꯆꯥꯟꯅꯗ꯭ꯔꯦꯗ
ꯍꯣꯏ ꯇꯥꯏꯃꯤꯡꯖꯦ ꯌꯥꯗ꯭ꯔꯦ ꯑꯌꯨꯛꯇꯗꯤ ꯑꯩꯖꯨ
ꯑꯗꯒꯤ ꯊꯕꯛ ꯑꯃꯨꯛ ꯀꯟꯅ ꯂꯣꯏꯁꯤꯟꯕꯒꯤ ꯅꯝꯕ ꯑꯗꯨꯒꯤ ꯂꯣꯏꯕꯨꯗꯤ ꯈꯔ ꯂꯣꯏꯔꯛꯀꯗꯣꯔꯦ ꯑꯗꯨꯒ ꯅꯨꯡꯗꯥꯡ ꯑꯃꯨꯛ ꯇꯧꯒꯦꯅ
ꯅꯪ ꯉꯁꯤ ꯀꯩꯅꯣ ꯇꯧꯅꯕꯗꯗꯤ ꯌꯥꯎꯗ꯭ꯔꯣ ꯆꯪꯅꯔꯛꯄꯗꯨꯗꯤ
ꯇꯧꯗꯦ
ꯑꯗꯨ ꯇꯧꯗ꯭ꯔꯕ
ꯎꯝ ꯇꯧꯗꯦ ꯅꯪꯒꯤ ꯌꯥꯎꯕ꯭ꯔꯥ
ꯌꯥꯎꯋꯦ ꯈꯔ
ꯑꯣ
ꯑꯩ ꯑꯗꯨꯗꯣ ꯎꯝ ꯍꯥꯏ ꯑꯗꯨꯗꯣ ꯁꯨꯡꯍꯥꯞ ꯍꯥꯄꯛꯇꯕꯗꯨꯗ ꯑꯩꯁꯨꯝ ꯁꯤ ꯑꯃꯨꯛ ꯇꯧꯁꯜꯂꯛꯄ ꯍꯥꯏꯇꯥꯏ ꯇꯧꯁꯜꯂꯛꯄꯅꯦ ꯑꯩꯖꯨ ꯁꯨꯝ ꯁꯤ ꯄꯦꯟꯗꯤꯡ ꯂꯩꯌꯦ ꯈꯣꯠꯂꯦꯅ ꯍꯥꯏꯕꯗꯨꯗ ꯑꯗꯨꯗꯨꯒꯤ ꯑꯗꯨꯝ ꯇꯧꯁꯟꯂꯤꯅꯤ ꯇꯧꯁꯟꯒꯦ ꯌꯦꯡꯒꯦꯅ ꯁꯨꯝ ꯇꯧꯁꯜꯂꯛꯄꯅꯤ ꯅꯪ ꯀꯩꯅꯣ ꯇꯧ ꯌꯥꯎꯕ ꯀꯌꯥꯝ ꯀꯨꯏꯔꯒꯦ ꯁꯤꯗ ꯍꯟꯗꯛꯅ ꯑꯍꯥꯟꯕ꯭ꯔꯣ
ꯑ ꯈꯤꯇꯪꯕꯨꯗꯤ ꯀꯨꯏꯔꯦ ꯑꯗꯨꯁꯨ ꯊꯑꯣꯏꯅ ꯊꯕꯛ ꯁꯨꯡ ꯇꯧꯗꯕ ꯍꯥꯏꯇꯥꯔꯦ
ꯎꯝ
ꯍꯟꯗꯛ ꯀꯨꯏꯗ꯭ꯔꯤ ꯍꯞꯇꯥ ꯑꯃꯃꯨꯛꯇ ꯉꯥꯏꯔꯤ ꯑꯃ ꯑꯅꯤꯃꯨꯛꯇ ꯉꯥꯏꯔꯤ ꯑꯧꯕ
ꯃꯃꯥꯡꯒꯤ ꯑꯃ ꯀꯩꯅꯣꯒꯤ ꯑꯃ ꯇꯧꯒꯤꯗꯥꯏꯅꯦ ꯏꯪꯂꯤꯁ ꯀꯟꯕꯔꯖꯦꯁꯟꯒꯤ ꯇꯧꯅꯒꯗꯥꯏꯅꯦ ꯑꯗꯨ ꯌꯥꯎꯕ꯭ꯔ
ꯌꯥꯎꯗꯦ ꯑꯝꯇ ꯌꯥꯎꯗꯦ ꯍꯟꯗꯛꯀꯤꯁꯤꯅ ꯑꯍꯥꯟꯕꯅꯤ
ꯑꯝꯇ ꯌꯥꯎꯗꯦ ꯎꯝ ꯃ ꯊꯕꯛ ꯇꯧꯕꯖꯦ ꯑꯍꯥꯟꯕꯅꯦꯕ
ꯑ
ꯎꯝ
ꯐꯤ ꯀꯩꯀꯩ ꯂꯩ ꯂꯣꯟꯕ ꯈꯣꯠꯄ ꯇꯧꯗ꯭ꯔꯣ
ꯇꯧꯔꯤꯅꯦ ꯁꯥꯏꯅꯦ ꯃꯈꯣꯟ
ꯑꯣ ꯑꯗꯣ ꯃꯤꯠ ꯃꯤꯠ ꯅꯨꯡꯉꯥꯏ ꯅꯨꯡꯉꯥꯏꯕ꯭ꯔꯥ
ꯈꯔ ꯑ ꯀꯩꯅꯣ ꯇꯧꯔꯝꯃꯦ ꯈꯔ ꯁꯨꯝ ꯈꯔꯗꯤ ꯁꯨꯝ ꯁꯣꯛꯆꯜꯂꯤ ꯄꯣꯠꯅꯤꯗ ꯑꯗꯨ ꯁꯨꯃꯥꯏꯅ ꯏꯁꯇꯦꯛ ꯍꯥꯞꯄꯝꯃꯅꯤ ꯑꯗꯨ ꯍꯥꯞꯄꯒ ꯈꯔ ꯐ ꯑꯩꯩꯅ ꯍꯥꯞꯄ ꯇꯟꯗꯅ ꯑꯃꯨꯛ ꯂꯧꯊꯣꯛꯈ꯭ꯔꯦ ꯁꯨꯝ ꯍꯩꯅꯗꯕꯒꯤ ꯁꯨꯝ ꯎꯞꯁꯜꯂꯒ ꯂꯩꯕ ꯀꯣꯛꯇꯨ ꯀꯤꯛꯄ ꯈꯣꯠꯄ ꯇꯧꯋꯦꯕ ꯑꯩꯒꯤ ꯍꯥꯄꯇ꯭ꯔꯦꯅ ꯑꯃꯨꯛ ꯅꯨꯉꯥꯏꯇ꯭ꯔꯦꯅ ꯑꯗꯨ ꯑꯃꯨꯛ ꯍꯥꯞꯄꯦꯅ ꯀꯣꯛ ꯑꯃꯨꯛ ꯆꯤꯛꯄꯅꯦ ꯇꯧꯔꯤꯁꯦ ꯍꯥꯞꯇ꯭ꯔꯦ ꯈꯔ ꯀꯩꯁꯨ ꯇꯧꯗ꯭ꯔꯦ ꯈꯔꯗꯤ ꯐꯒꯂꯦꯕ ꯑꯗꯨꯝ ꯎꯞꯄꯒꯤ
ꯎꯝ
ꯑꯗꯨꯗꯨꯒꯤ ꯍꯥꯠꯇ꯭ꯔꯕ ꯑꯩꯅ ꯍꯧꯖꯤꯛꯐꯥꯎꯒꯤꯗꯤ ꯀꯩꯁꯨꯝꯗꯤ ꯇꯧꯗ꯭ꯔꯦ
ꯇꯧꯗ꯭ꯔꯦ ꯑꯗꯨ ꯃꯥꯏ ꯀꯩꯅꯣꯁꯨ ꯂꯩꯌꯦ ꯑꯩꯈꯣꯏ ꯁꯨꯝ ꯃꯆꯨ ꯃꯃꯦꯟꯗꯁꯨ ꯈꯔ ꯂꯩ ꯍꯥꯏꯇꯥꯔꯦ ꯃꯤꯠꯇꯣ ꯅꯨꯡꯉꯥꯏꯇꯕꯗꯣ ꯈꯔ ꯃꯆꯨꯗꯣ ꯑꯩꯈꯣꯏꯒꯤ ꯔꯦꯠꯀꯨꯝꯕ ꯀꯩꯒꯨꯝꯕ ꯇꯧꯕꯖꯦ ꯃꯤꯠꯇꯨ ꯈꯤꯇꯪ ꯅꯨꯡꯉꯥꯏꯇꯦꯕꯀꯣ
ꯎꯝ
ꯑꯗꯨ ꯅꯠꯇꯕꯗꯗꯤ ꯁꯨꯝ ꯀꯩꯁꯨ ꯇꯧꯗꯦ
ꯎꯝ
ꯑꯩꯅ ꯁꯨꯝ ꯁꯥꯔꯤꯁꯤꯅ ꯑꯩꯈꯣꯏꯒꯤ ꯋꯥꯏꯠ ꯀꯂꯔꯅꯦꯕ
ꯑꯣ ꯑꯉꯧꯕꯗꯨ ꯀꯣ
ꯑꯗꯨꯅ ꯀꯩꯁꯨ ꯇꯧꯗꯕ ꯎꯝ ꯑ ꯋꯥꯏꯠ ꯀꯂꯔꯒꯨꯝꯕꯗ ꯑꯗꯨꯝ ꯃꯆꯨ ꯃꯆꯨꯒꯨꯝꯕ ꯀꯩꯅꯣ ꯇꯧꯔꯒ ꯇꯧꯕ ꯑꯗꯨꯗꯨꯗꯤ ꯀꯩꯁꯨ ꯅꯨꯡꯉꯥꯏꯇꯕꯗꯤ ꯊꯣꯏꯅ ꯇꯧꯗꯦꯕ
ꯐꯤꯖꯦ ꯑꯩꯈꯣꯏꯖꯨ ꯂꯣꯏꯅ ꯑꯩꯈꯣꯏ ꯏꯅꯦꯖꯤꯡ ꯑꯗꯒꯤ ꯑꯩꯈꯣꯏ ꯃꯥꯖꯨ ꯑꯩꯈꯣꯏ ꯆꯦꯖꯨ ꯑꯗꯨꯝ ꯂꯣꯏ ꯁꯥꯏꯌꯦꯕꯀꯣ ꯑꯗꯨꯒꯤ ꯀꯨꯏꯅꯒ ꯐꯝꯕꯗꯤ ꯉꯝꯗꯦ ꯄꯨꯡ ꯑꯅꯤꯃꯨꯛꯀꯤ ꯆꯥꯡꯗꯤ ꯑꯗꯨꯝ ꯉꯝꯃꯤ ꯂꯥꯏꯛ ꯇꯥꯛꯄ ꯈꯣꯠꯄ ꯑꯣꯏꯔꯁꯨ
ꯑꯩꯈꯣꯏꯁꯨ ꯁꯨꯝ ꯉꯥꯏꯍꯥꯛꯇꯪ ꯈꯔ ꯀꯨꯏꯅ ꯐꯝꯖꯟꯂꯛꯑꯀꯥꯟꯗꯗꯤ ꯋꯥꯔꯤ ꯄꯣꯅꯤ ꯍꯧꯒꯠꯂꯤꯅꯤ ꯉꯍꯥꯛ ꯉꯍꯥꯛꯄꯨꯗꯤ ꯀꯨꯏꯅ ꯐꯝꯖꯟꯕꯖꯨ ꯐꯠꯇꯦꯅ
ꯍꯣꯏ
ꯑꯗꯨꯗꯨꯒꯤ ꯉꯥꯛꯇꯤ ꯑꯗꯨꯝ ꯍꯧꯒꯠꯂꯤ ꯄꯣꯠꯅꯤ ꯀꯣꯏꯆꯠ ꯆꯠꯄ ꯈꯣꯠꯄ ꯑꯣꯏꯔꯁꯨ ꯀꯩꯅꯣꯝ ꯇꯧꯕ ꯑꯣꯏꯔꯖꯨ ꯊꯕꯛ ꯇꯧꯅꯤꯡꯗ꯭ꯔꯒꯅ ꯍꯦꯛ ꯐꯣꯟ ꯃꯦꯠꯂ ꯂꯩꯊꯣꯛꯑꯦꯅ ꯑꯗꯨꯃꯥꯏ ꯇꯧ ꯉꯥꯛꯇꯅꯤ ꯄꯣꯊꯥꯕ ꯍꯥꯏꯖꯤꯅꯦ ꯄꯣꯊꯥꯔꯤꯉꯩ ꯑꯗꯨꯝ ꯂꯦꯞꯇꯅ ꯇꯧꯕ ꯅꯠꯇꯦꯕ
ꯎꯝ
ꯀꯨꯏꯟ ꯀꯨꯏꯟ ꯈꯔ ꯐꯝꯕꯩ ꯋꯥꯅꯦ ꯄꯨꯔ ꯐꯝꯕꯗꯤ ꯑꯗꯨꯝ ꯈꯔ ꯀꯨꯏꯅ ꯐꯝꯃꯦꯅ ꯑꯗꯨ ꯑꯗꯨꯝ ꯉꯍꯥꯛ ꯂꯩꯔ ꯑꯃꯨꯛ ꯍꯧꯒꯠꯄ ꯇꯧꯕ ꯀꯨꯏꯅ ꯐꯝꯗ꯭ꯔꯥꯗꯤ ꯑꯃꯨꯛꯁꯨ ꯀꯨꯏꯅ ꯆꯪꯉꯤꯅꯤ ꯍꯥꯏꯗꯤ ꯉꯥꯛꯇꯪ ꯉꯥꯛꯇꯪ ꯍꯧꯒꯠꯄꯗꯣ ꯑꯩꯈꯣꯏꯒꯤ ꯀꯩ ꯍꯥꯢꯗꫭꯏꯅꯣ ꯁꯦ ꯑꯩꯈꯣꯢꯒꯤ ꯐꯤ ꯁꯥꯥꯕꯗꯖꯨ ꯁꯤꯟ ꯀꯥꯕꯅ ꯍꯥꯏꯅꯕꯅꯦꯕ ꯑꯗꯨ ꯀꯩ ꯍꯥꯏꯗꯣꯏꯅꯣ ꯈꯪꯗ‌ꯦ ꯊꯨꯅ ꯐꯪꯕ ꯉꯝꯗꯕꯗꯣ ꯑꯗꯨ ꯑꯗꯨ ꯑꯣꯏꯌꯦꯕ ꯀꯣꯏꯆꯠ ꯀꯣꯏꯆꯠ ꯆꯠ ꯂꯩꯔꯒꯗꯤ
ꯑꯗꯨꯅꯦ ꯊꯑꯣꯏꯅ ꯆꯥꯛꯆꯪꯅ ꯇꯧꯗ꯭ꯔꯒꯗꯤꯀꯣ
ꯎꯝ ꯇꯧꯔꯤꯅꯦ ꯑꯗꯥꯢꯅ ꯑꯗꯨꯝ ꯑꯌꯨꯛꯇ ꯈꯔ ꯁꯥꯕꯅꯥ ꯅꯨꯡꯗꯤꯟ ꯅꯨꯡꯗꯥꯡꯗꯣ ꯅꯨꯡꯗꯥꯡꯗꯥ ꯏꯤꯡꯗꯝꯗꯥꯗꯗꯤ ꯅꯨꯡꯗꯥꯡ ꯄꯥꯛꯅꯥ ꯁꯥꯗꯦꯕ ꯏꯪꯝꯕꯅꯤꯅ ꯃꯄꯥꯟ ꯃꯄꯥꯟꯗ ꯁꯥꯕ ꯍꯥꯢꯖꯦ
ꯍꯣꯏ
ꯍꯥꯟꯅꯗꯤ ꯏꯃꯨꯡ ꯁꯥꯔꯝꯕꯅꯦ ꯑꯗꯨ ꯁꯨꯝ ꯏꯃꯨꯡꯗꯥ ꯁꯥꯕꯗꯨ ꯅꯨꯡꯉꯥꯏꯇꯦꯅ ꯎꯗꯕ ꯈꯣꯠꯇꯕ ꯑꯗꯨꯨꯝ ꯇꯧꯔꯗꯤꯅ ꯃꯄꯥꯟ ꯊꯥꯡꯇꯣꯛꯑ ꯁꯥꯔꯛꯄꯅꯤ
ꯎꯝ
ꯀꯨꯏꯅꯥ ꯅꯤꯡꯗꯝꯗꯥꯗꯗꯤ ꯃꯄꯥꯟꯗ ꯀꯨꯏꯅ ꯂꯩꯕ ꯉꯝꯗꯦ ꯏꯤꯡꯕꯅꯤꯅ ꯀꯥꯂꯦꯟꯗꯗꯤ ꯅꯨꯡꯗꯤꯟꯗꯗꯤ ꯄꯥꯛꯅꯥ ꯁꯥꯗ꯭ꯔꯦ ꯅꯨꯡꯗꯥꯡꯒ ꯑꯌꯨꯛ ꯉꯟꯇꯥꯒꯨꯝꯕꯗ ꯈꯔ ꯁꯥꯔꯦ
ꯊꯕꯛꯁꯦ ꯑꯗꯨꯗꯤ ꯌꯥꯝ ꯀꯟꯅ ꯆꯤꯟꯕꯖꯨ ꯑꯣꯏꯔꯤꯅꯦꯀꯣ ꯈꯔꯗꯤ
ꯌꯥꯝ ꯀꯟꯅꯗꯤ ꯆꯤꯟꯗꯦꯗ ꯑꯗꯨ ꯊꯕꯛ ꯑꯩꯒꯤ ꯁꯤ ꯄꯨꯔꯥ ꯀꯩꯅꯣꯒꯨꯝꯕꯅꯤ ꯑꯩ ꯑꯩ ꯍꯥꯡꯉꯀꯥꯟꯗ ꯁꯥꯕꯒꯨꯝꯕꯅꯤ ꯁꯤꯗꯤ
ꯎꯝ
ꯑꯗꯨꯝ ꯏꯃꯨꯡꯒꯤ ꯊꯕꯛ ꯀꯩꯅ ꯑꯗꯨꯝ ꯍꯦꯟꯅ ꯇꯧꯔꯦꯗꯅ
ꯎꯝ
ꯑꯗꯨ ꯍꯥꯟꯅ ꯂꯣꯏꯁꯤꯜꯂꯀꯥꯟꯗ ꯁꯤ ꯑꯃꯨꯛ ꯇꯧꯕ ꯁꯥꯔꯔꯣꯏꯒꯦꯅ ꯈꯜꯂꯤꯅꯤꯗꯥ ꯁꯨꯨꯝ ꯄꯩꯁꯥꯗꯨ ꯁꯨꯝ ꯄꯥꯝꯃꯨꯕ ꯍꯥꯢꯇꯥꯔꯦ ꯁꯨꯝ
ꯎꯝ ꯃꯥꯅꯤ ꯑꯗꯨ ꯍꯥꯡꯅ ꯂꯩꯕꯁꯨ
ꯄꯩꯁꯥꯗꯣ ꯁꯨꯝ ꯑꯗꯨꯝ ꯌꯥꯝꯅ ꯐꯪ ꯌꯥꯝ ꯐꯪꯕ ꯆꯤꯡꯉꯦꯕ ꯑꯗꯨꯗꯨꯅ ꯄꯥꯝꯃꯨꯕ ꯍꯥꯏꯇꯥꯔꯦ ꯃꯇꯝꯖ‌ꯦ
ꯄꯩꯁꯥ ꯐꯖꯅ ꯐꯪꯉꯅꯤ ꯑꯗꯩꯗꯤ ꯏꯁꯥꯒꯤ ꯊꯣꯛꯆꯕ ꯍꯥꯏꯕꯁꯨ ꯈꯤꯇꯪ ꯈꯦꯠꯅꯩꯗꯅꯀꯣ
ꯎꯝ ꯍꯣꯏ ꯀꯩꯅꯣꯝꯃ ꯁꯨꯝ ꯀꯩꯅꯣꯝ ꯇꯧꯕꯩ ꯁꯨꯝ ꯍꯥꯏꯔ ꯂꯩꯕꯗꫭ ꯇꯜꯂ‌ꯦꯕꯥ ꯑꯗꯨꯗꯨꯅ
ꯃꯀꯨꯞ ꯃꯇꯥꯒꯤ ꯁꯨꯝ
ꯍꯥꯏꯕꯨ ꯁꯨꯡ ꯍꯥꯏꯕꯨ ꯍꯥꯏꯗ꯭ꯔꯕꯅꯤꯗ ꯑꯩꯗꯤ ꯍꯥꯏꯗ꯭ꯔꯕꯅꯤꯗꯤ ꯁꯨꯝ ꯀꯩꯀꯩ ꯃꫭꯏꯅ ꯄꯩꯁꯥ ꯑꯆꯧꯕ ꯈꯣꯠꯄꯒꯨꯝ ꯄꯨꯊꯣꯛꯄꯗꯨꯝ ꯄꯨꯊꯣꯛꯄꯥ ꯋꯥꯅ ꯁꯨꯝ ꯃꯇꯠ ꯃꯇꯥꯒꯤꯗꯤ ꯍꯥꯏꯕꯨ ꯍꯥꯏꯗ꯭ꯔꯕꯅꯦꯕ
ꯎꯝ ꯑꯁ ꯑꯗꯨꯝ ꯑꯗꯨꯝ ꯃꯇꯠ ꯃꯇꯥꯗ ꯆꯪꯕꯩꯅꯤꯗ ꯑꯩꯈꯣꯏꯖꯨ ꯁꯨꯝ ꯚꯔꯥꯗ ꯂꯩꯕꯅꯤꯅꯀꯣ ꯈꯪꯉꯦꯕ
ꯆꯪꯉꯤꯌꯦ ꯚꯥꯔꯥꯗ ꯂꯩꯕ ꯍꯥꯏꯖꯦ ꯄꯨꯔꯥ ꯌꯨꯝ ꯑꯃ ꯄꯥꯜꯂꯤꯅꯤ ꯀꯩꯅꯣ ꯆꯞ ꯃꯥꯟꯅꯩ
ꯃꯥꯅꯤ ꯑꯗꯨꯏ ꯃꯊꯛꯇ ꯑꯩꯈꯣꯏꯅ ꯑꯃꯨꯛ ꯐꯔꯛ ꯇꯥꯏ ꯍꯥꯏꯖꯤꯅ ꯑꯩꯈꯣꯏꯗꯤ ꯈꯤꯇꯪ ꯅꯨꯄꯥꯒ ꯑꯣꯏꯔꯦ ꯄꯣꯠꯁꯦ ꯍꯦꯛꯇ ꯂꯤꯛꯁꯟꯕꯖꯦ ꯍꯩꯇꯕꯀꯣ ꯑꯗꯩ ꯄꯣꯠ ꯆꯩ ꯂꯩꯁꯟꯂꯒ ꯑꯃꯨꯛ ꯄꯠ ꯄꯨꯡ ꯌꯥꯎꯅꯤ ꯂꯪꯊꯣꯛꯀꯅꯤ ꯑꯃꯨꯛ ꯍꯦꯛ ꯐꯖꯕ ꯏꯟꯖꯥꯡ ꯅꯥꯄꯤ ꯆꯥꯔꯝꯒꯅꯤ ꯈꯜꯂꯤ ꯄꯠꯁꯟ ꯂꯩꯔꯝꯒꯅꯤ
ꯑꯗꯨ ꯅꯪꯗꯤ ꯀꯩꯅꯣꯗ ꯂꯩꯕꯅꯤꯅ ꯑꯦꯝ ꯌꯨꯗ ꯂꯩꯕꯅꯤꯅ ꯑꯗꯨꯝ ꯑꯗꯨ ꯀꯩꯅꯣ ꯀꯩꯅꯣꯗꯨꯗꯤ ꯗꯨꯝ ꯐꯪꯕꯅꯤꯅ ꯑꯗꯨꯝ ꯈꯔ ꯑꯗꯨꯝ ꯈꯇꯪ ꯈꯔ ꯈꯔ ꯈꯔꯗꯤ ꯑꯗꯨꯝ ꯂꯩ ꯌꯥꯅꯤꯗ
ꯍꯣꯏ ꯍꯧꯖꯤꯛꯄꯨꯗꯤ ꯈꯔ ꯈꯔ ꯇꯧꯔꯦ ꯃꯔꯛ ꯈꯔꯗꯤ ꯅꯠꯇꯦ ꯄꯩꯁꯥ ꯍꯦꯛ ꯈꯤꯇꯪ ꯂꯩꯔꯛꯄꯒꯀꯣ ꯑꯗꯨꯝ ꯑꯋꯥꯠ ꯑꯄꯥꯖꯦ ꯍꯦꯛꯇ ꯎꯔꯛꯀꯅꯤꯕ
ꯍꯣꯏꯅꯦ ꯑꯗꯨꯕꯨꯗꯤ ꯈꯨꯠꯇ ꯄꯩꯁꯥ ꯂꯩꯔꯗꯤ ꯀꯩ ꯍꯥꯟꯅ ꯂꯩꯍꯧ ꯈꯜꯂꯤꯅꯦ ꯑꯩꯈꯣꯏꯖꯦ ꯍꯧꯖꯤꯛꯁꯦ ꯇꯨꯡꯖꯟꯖꯤꯒꯦ ꯀꯥꯏꯅ ꯈꯟꯗ꯭ꯔꯦꯕ ꯀꯩ ꯂꯩꯔꯤꯒꯦꯅ ꯍꯥꯟꯅ ꯈꯜꯂꯦꯕ
ꯄꯣꯠ ꯂꯩꯕꯗ ꯈꯤꯇꯪ ꯌꯥꯔꯛꯇꯕꯗ ꯁꯤꯟꯇꯣꯛꯄꯤ ꯑꯗꯩ ꯍꯦꯛꯇ ꯂꯩꯊꯣꯛꯄꯤ ꯇꯧꯒꯜꯂꯦ ꯑꯁ ꯄꯩꯁꯥ ꯇꯨꯡꯗꯦ ꯑꯩꯈꯣꯏꯗꯤ ꯇꯥꯟꯕꯗꯤ ꯑꯗꯨꯝ ꯇꯥꯜꯂꯤꯅꯦ ꯃꯌꯥꯝ ꯇꯥꯟꯕ ꯅꯠꯇ꯭ꯔꯒꯖꯨ ꯏꯁꯥꯒꯤ ꯄꯩꯁꯥꯖꯦ ꯑꯩꯗꯤ ꯌꯨꯝꯗꯖꯨ ꯁꯤꯖꯤꯟꯅꯕ ꯅꯠꯇꯦꯕ ꯑꯩꯒꯤ ꯄꯩꯁꯥꯗꯤ ꯊꯋꯣꯏꯅ
ꯑꯩꯈꯣꯏꯖꯨ ꯑꯗꯨꯝ ꯀꯩꯅꯣ ꯇꯧꯗꯦꯗ ꯍꯥꯏꯗꯤ ꯑꯩꯈꯣꯏ ꯌꯨꯝꯗ ꯂꯩꯀꯥꯟꯗꯖꯨ ꯑꯗꯨꯝ ꯁꯤꯖꯤꯟꯅꯕ ꯑꯩꯈꯣꯏ ꯑꯩꯈꯣꯏ ꯏꯁꯥꯒꯤ ꯁꯤꯖꯤꯟꯅꯅꯕ ꯑꯣꯏꯅ ꯁꯨꯝ ꯇꯧꯔꯛꯄꯅꯦꯕ ꯑꯗꯨꯅ ꯑꯁ ꯑꯗꯨꯝ ꯂꯩꯊꯣꯛꯑꯦ ꯈꯪꯗꯦꯗ
ꯗꯥ ꯁꯨꯝ ꯀꯩꯅꯣ ꯇꯧꯔꯖꯨ ꯐꯣꯟꯒꯖꯦ ꯅꯨꯡꯉꯥꯏꯔꯛꯇ꯭ꯔꯦ ꯈꯣꯠꯇ꯭ꯔꯦꯒ ꯍꯥꯏꯔꯗꯤ ꯍꯦꯛꯇ ꯈꯨꯠꯇ ꯄꯩꯁꯥ ꯂꯩꯕꯅꯤꯅ ꯁꯤꯟꯅꯤꯡꯉꯛꯄꯒ ꯐꯥꯎꯕꯗꯣ ꯈꯪꯕ꯭ꯔꯥ
ꯎꯝ
ꯑꯗꯩꯗꯤ ꯈꯪꯗꯦ ꯄꯩꯁꯥꯖꯦ ꯑꯗꯨꯝ ꯂꯣꯏꯅꯕꯖꯦ